ꯍꯜꯂꯣ
ꯍꯣ ꯍꯜꯂꯣ ꯇꯥꯏꯀꯣ ꯇꯥꯏꯌꯦ ꯇꯥꯏ ꯑꯣ
ꯀꯩꯗꯧꯔꯤꯒꯦ
ꯑꯦ ꯍꯨꯖꯤꯛꯁꯦ ꯑꯥ
ꯍꯜꯂꯣ ꯍꯜꯂꯣ ꯇꯥꯕ꯭ꯔꯥ ꯅꯪ ꯈꯣꯟ ꯇꯥꯥꯗ꯭ꯔꯦ ꯍꯜꯂꯣ ꯇꯥꯕ꯭ꯔꯣ ꯅꯪꯗꯣ ꯕꯣꯂꯨꯝ ꯀꯟꯅ ꯂꯩꯈꯠꯄ꯭ꯔꯣ ꯕ꯭ꯂꯨꯇꯨꯠ ꯍꯥꯞꯄ꯭ꯔꯣ ꯕ꯭ꯂꯨꯇꯨꯠ ꯍꯥꯞꯄꯗꯤ ꯂꯧꯊꯣꯛꯑꯣ ꯇꯥꯗ꯭ꯔꯦ ꯍꯜꯂꯣ ꯇꯥꯕ꯭ꯔꯥ ꯍꯜꯂꯣ ꯇꯥꯕ꯭ꯔꯣ ꯍꯜꯂꯣ ꯍꯜꯂꯣ
ꯅꯪꯒꯤ ꯅꯦꯠꯋꯥꯛꯅ ꯌꯥꯗꯕ ꯃꯥꯜꯂꯦ ꯇꯥꯏꯀꯣ ꯇꯥꯕ꯭ꯔꯣ ꯑꯣ ꯑꯣ ꯑꯦ ꯅꯪꯒꯤꯅꯔ ꯑꯩꯒꯤꯅ ꯈꯪꯗ꯭ꯔꯦ
ꯑꯩꯒꯤꯁꯦ
ꯏꯁꯦ ꯐꯣꯔꯖꯤꯁꯦ ꯐꯪꯉꯦ ꯑꯣ ꯐꯥꯏꯚꯖꯤꯁꯦ ꯑꯣ ꯅꯪꯒꯤꯅ ꯑꯣꯏꯔꯝꯒꯅꯦ ꯑꯩꯗꯤ ꯐꯥꯏꯚ ꯁꯤꯅꯦꯕ
ꯑꯣ
ꯑꯦ ꯀꯩꯗꯧꯔꯤꯅꯣ ꯅꯪꯗꯤ
ꯑꯩ ꯍꯤꯞ ꯂꯩꯔꯦ
ꯑꯦꯄ ꯂꯩꯔꯦ ꯄ ꯉꯜꯂꯦꯅ
ꯎꯝ
ꯑ ꯅꯪꯗꯤ ꯀꯩꯗꯧꯔꯤꯕ ꯑꯩꯁꯨ ꯍꯧꯖꯤꯛꯁꯦ ꯑ ꯇꯨꯝꯕꯁꯤꯔꯗꯤ ꯈꯟꯕ ꯑꯗꯣ ꯁꯥꯃꯟꯕꯀꯣ ꯃꯅꯨꯡꯗ
ꯑ
ꯑꯗꯨꯗꯒꯤ ꯃꯄꯥꯟꯗ ꯐꯝꯃ ꯂꯩꯔꯦ
ꯑꯣ ꯍꯋꯥꯏ ꯑꯁꯥꯡꯕꯒꯤ ꯃꯅꯥꯗꯣ
ꯗ ꯑꯣ ꯍꯥꯎꯒꯅꯤꯗ
ꯑꯩꯒꯤ ꯈꯣꯟꯁꯦ ꯕꯦꯛꯇ ꯑꯃꯨꯛ ꯇꯥꯁꯜꯂꯛꯑꯦ
ꯆꯂ
ꯍꯝ
ꯀꯔꯤꯒꯤꯔꯀꯣ
ꯀꯕ
ꯀꯔꯤꯒꯤꯔꯀꯣ ꯑꯗꯨꯃꯥꯏꯅ ꯇꯧꯕꯗꯣ
ꯈꯪꯗꯦꯅꯦ ꯑꯩꯁꯨ
ꯑꯦ ꯆꯣ ꯑꯩꯄꯣꯅ ꯇꯦꯅꯦ ꯑꯗꯨꯝ ꯕꯣꯂꯌꯨꯝꯗꯣ ꯈꯔ ꯂꯣ ꯑꯣꯏꯅ ꯊꯝꯃꯗꯤꯦ
ꯔꯤꯉꯥꯛꯑꯣ
ꯑꯣ ꯑꯣ ꯍꯥꯥ
ꯆ ꯃꯅꯥꯏ
ꯆ ꯑꯗꯨꯝ ꯀꯥꯔꯤ ꯑꯩꯗꯤ ꯇꯥꯗꯦ ꯉꯁꯤꯗꯤ ꯑꯗꯨꯝ ꯌꯨꯝꯗ ꯂꯩꯕ꯭ꯔꯥ
ꯑ ꯂꯩꯌꯦꯦ
ꯂꯩꯌꯦ
ꯅꯪꯗꯤꯦ
ꯁꯨ ꯑꯗꯨꯝ ꯅꯌꯦꯗ ꯑꯃꯟꯕꯒꯤ ꯃꯄꯥꯟ ꯊꯣꯛꯄꯁꯨ ꯌꯥꯗꯦ
ꯎꯝ
ꯅꯪꯗꯤ ꯀꯔꯤ ꯇꯧꯔꯤꯅꯣ ꯀꯔꯤ ꯁꯨꯔꯦ ꯎꯝ ꯆꯍꯤ ꯀꯌꯥ ꯁꯨꯔꯒꯦ
ꯍ ꯗꯣꯛ
ꯗ ꯀꯣꯟꯅꯥꯒꯀꯣ
ꯎꯝ
ꯍꯣꯏ ꯍꯣꯏ
ꯀꯅꯥ ꯀꯅꯥ ꯂꯩꯀ
ꯑꯩꯁꯦ ꯑꯩꯗꯤ ꯕꯣꯔꯗꯤꯡꯗ ꯂꯩꯕꯅꯦꯕ
ꯑꯣ
ꯑꯗꯨꯒꯤ ꯍꯧꯖꯤꯛꯁꯦ ꯏꯁꯇꯨꯗꯦꯟ ꯍꯣꯏ ꯂꯥꯏꯔꯤꯛ ꯄꯥꯕ ꯂꯣꯏꯔꯒ ꯃꯣꯏꯗꯤ ꯇꯨꯝꯕ ꯆꯪꯈ꯭ꯔꯦ
ꯎꯝ
ꯑꯩꯅ ꯃꯄꯥꯟꯗ ꯉꯟꯃꯟꯕ ꯇꯨꯝꯕꯁꯨ ꯑ ꯉ ꯅꯪꯗꯤꯦ ꯄꯨꯡ ꯀꯌꯥꯗ ꯍꯧꯒꯠꯄ꯭ꯔꯥ
ꯎꯝ ꯇꯔꯨꯛ ꯑꯣꯏꯗ
ꯎꯝ ꯑꯩꯈꯣꯏꯅ ꯃꯉꯥꯗ
ꯎꯝ ꯂꯩꯕꯅ
ꯅ ꯄ ꯑꯗꯨꯝ ꯋꯥꯏ ꯑꯗꯨꯒꯤ ꯃꯔꯛ ꯃꯔꯛꯇꯤꯀꯣ ꯈꯔ ꯍꯦꯟ ꯇꯨꯝꯅꯤꯡꯕ ꯃꯇꯝꯁꯨ ꯂꯩꯌꯦꯅ
ꯎꯝ
ꯗꯧ ꯋꯥ
ꯆꯥꯅꯤꯡ ꯊꯛꯅꯤꯡꯕꯁꯨ
ꯊꯛꯉꯁꯨꯣ ꯎꯝ
ꯈꯪꯒꯔ
ꯎꯝ ꯑ ꯈꯔ ꯉꯟꯅ ꯇꯨꯝꯃꯒꯦ ꯇꯨꯝꯕ ꯄꯦꯟ ꯑ ꯄꯦꯟꯒꯅꯤꯅ ꯈꯔ ꯉꯟꯅ ꯇꯨꯝꯃꯗꯤ ꯑꯗꯨꯝ ꯈꯜꯂꯁꯨ ꯇꯨꯝꯅꯤꯡꯗꯕꯗꯣ
ꯎꯝ
ꯍ
ꯑ
ꯐꯣꯟ ꯌꯦꯡ ꯌꯦꯡ ꯌꯦꯡꯉꯒ ꯑꯗꯨꯝ ꯅꯝꯐꯨꯗ ꯀꯨꯝꯕꯅꯦ
ꯎꯝ
ꯃꯔꯛ ꯃꯔꯛꯇꯤ ꯁꯨꯛꯇꯨꯝ ꯇꯨꯝꯗꯕ ꯃꯇꯝꯁꯨ ꯂꯩꯌꯦꯗ
ꯎꯝ ꯑꯁ ꯑꯩꯗꯤ ꯇꯨꯝꯅꯤꯡꯕꯅ ꯉꯥ ꯑꯣꯏꯗꯅ
ꯑ ꯑꯣꯏꯗ ꯎꯝ
ꯎ ꯍꯉꯗꯦ ꯍꯥꯏꯔꯅꯦ
ꯅꯪꯅꯦ ꯆꯤꯡꯗ ꯂꯩꯕ꯭ꯔꯥ ꯌꯥꯁꯤꯅ
ꯀꯨꯟꯗꯂꯌꯦ
ꯎꯝ
ꯎꯝ
ꯅꯣꯏꯔꯣꯝꯗꯗꯤ ꯏ ꯅꯣꯡ ꯆꯨꯕ꯭ꯔꯥ ꯁꯥꯕ꯭ꯔꯥ
ꯎ ꯑꯌꯨꯛꯇꯁꯨ ꯌꯥꯏ ꯑꯗꯨꯒ
ꯑꯌꯨꯛꯇꯁꯨ ꯌꯥꯏ ꯑꯗꯨꯒ
ꯅꯋꯦꯗꯔꯝ ꯆꯒ꯭ꯔ
ꯈ ꯃꯅꯤꯄꯨꯔꯒꯤ ꯋꯗꯔꯁꯦ ꯈꯪꯗ꯭ꯔꯦꯗ ꯈꯨꯗꯛꯇ ꯁꯥꯔꯛꯀꯅꯤ ꯈꯨꯗꯛꯇ ꯅꯣꯡ ꯆꯨꯒꯅꯤ ꯑꯗꯨꯗꯅꯦ ꯋꯥꯏ ꯑꯁ ꯁꯥꯕꯁꯤꯁꯨ ꯅꯨꯡꯁꯥ ꯊꯣꯛꯑꯦ ꯍꯥꯏꯅ ꯐꯤ ꯐꯧꯔꯅꯤꯕ ꯈꯔ ꯂꯩꯔꯒ ꯑꯃꯨꯛ ꯅꯣꯡ ꯆꯨꯔꯛꯀꯅꯤꯅ ꯎꯝ ꯍꯌꯦꯡꯗꯤ ꯀꯥꯏ ꯆꯠꯇꯣꯏꯅꯣ
ꯑꯩꯖꯦ
ꯀꯩꯝ ꯆꯠꯂꯣꯏꯗꯥ ꯎꯝ
ꯍꯥꯥ
ꯍꯥꯏꯗꯤ
ꯍꯥꯏꯗꯤ
ꯅꯃꯥꯟꯅꯕꯤ
ꯅꯃꯥꯟꯅꯕꯤꯈꯩꯗꯣ ꯎꯝ ꯂꯩꯕ꯭ꯔꯕ ꯍꯧꯖꯤꯛ ꯂꯩꯇꯦꯗꯥ
ꯎꯝ ꯅꯊꯟꯗ ꯂꯩꯕ꯭ꯔꯣ
꯭ꯔ ꯎꯝ ꯑꯩꯅ ꯋꯥꯔꯗꯦꯟ ꯑꯣꯏꯕ
ꯑꯣ
ꯑꯉꯥꯡꯁꯤꯡꯅ ꯂꯩꯕꯅꯤꯗ
ꯄꯨꯡꯗꯤ ꯑꯗꯨꯝ ꯁꯦꯝ ꯇꯥꯏꯃꯤꯡ ꯍꯧꯒꯠꯄꯗꯣ
ꯒꯠꯄꯗꯣ ꯍꯣꯏ ꯁꯦꯝꯅꯦ ꯑꯗꯨꯕꯨ ꯑꯩꯗꯤ ꯑ ꯇꯟꯕ ꯃꯇꯝꯗꯗꯤ ꯄꯨꯡ ꯃꯉꯥ ꯃꯈꯥꯏꯒꯨꯝꯕ ꯄꯨꯡ ꯃꯔꯛ ꯃꯔꯛꯇ ꯄꯨꯡ ꯇꯔꯨꯛꯇꯒꯨꯝꯕꯗꯤ ꯍꯧꯒꯠꯂꯦ
ꯎꯝ
ꯄꯨꯡ ꯇꯔꯨꯛꯇ ꯕ꯭ꯔꯦꯛꯐꯥꯁꯅꯦꯕ
ꯎꯝ
ꯑꯩꯗꯤ ꯕ꯭ꯔꯦꯛꯐꯥꯁ ꯆꯥꯗꯕꯅꯤꯅ ꯑꯗꯨꯝ ꯇꯔꯨꯛ ꯇꯔꯨꯛꯇ ꯍꯧꯒꯠꯂꯦ
ꯎꯝ
ꯎ ꯐꯔꯦ ꯌꯦ ꯑ ꯅꯨꯡꯗꯥꯡ ꯈꯛꯇꯗ ꯅꯨꯡꯉꯥꯏꯕ ꯏꯪꯕꯒꯤ ꯑꯣ ꯎꯝ ꯑꯩꯈꯣꯏꯒꯤ ꯗꯣꯃꯦꯇ꯭ꯔꯤꯗꯨꯗꯤ ꯄꯨꯔꯥ ꯖꯤꯡꯒꯔꯅꯦꯕ ꯃꯊꯛꯀꯤꯗꯣ ꯁꯤꯂꯤꯡ ꯍꯥꯞꯄꯤꯗꯕ ꯑꯗꯨꯒꯤ ꯑꯁ ꯐꯂꯣꯔ ꯂꯩꯕ ꯑꯗꯨꯒꯤ ꯑꯁ ꯂꯣꯏꯔꯦ
ꯅꯪꯗꯤ ꯇꯨꯝꯅꯤꯡꯉꯥꯏ ꯈꯛꯇ ꯑꯣꯏꯔꯝꯃꯅꯤꯅ
ꯎꯝ
ꯐꯣꯟ ꯇꯧꯕ ꯂꯣꯏꯔ ꯇꯨꯝꯃꯅꯤ ꯉꯟꯅ ꯍꯧꯒꯠꯄꯅꯤꯅ ꯉꯟꯅ ꯇꯨꯝꯕꯅ ꯐꯩ
ꯕꯣꯜ ꯌꯦꯡꯕ꯭ꯔꯥ ꯅꯪꯗꯤ
ꯌꯦꯡꯗꯦꯗ
ꯌꯦꯡꯗꯦꯗ ꯇꯨꯝꯅꯤꯡꯕꯅ ꯁꯤꯒꯦ ꯇꯧꯋꯦ ꯑꯩꯁꯨ ꯑꯥ ꯄꯣꯔꯇꯨꯒꯜ ꯊꯣꯛꯄ ꯅꯨꯃꯤꯠ ꯈꯛꯇ ꯌꯦꯡꯕꯗꯣ ꯃꯣꯏ ꯄꯣꯛꯈ꯭ꯔꯕꯒꯤ ꯌꯦꯡꯗ꯭ꯔꯤꯗ ꯐꯥꯏꯅꯦꯜꯕꯨ ꯉꯥꯏꯕꯅꯦ
ꯈꯣꯏꯅꯤ ꯆꯞ ꯃꯥꯟꯅꯩꯅꯦ ꯑꯩꯁꯨ ꯑꯗꯨꯝ ꯅꯨꯃꯤꯠꯇꯨ ꯈꯛ ꯌꯦꯡꯉꯤ
ꯄꯣꯔꯇꯨꯒꯥꯜꯒꯤ ꯅꯨꯃꯤꯠ ꯈꯛꯇꯅꯦ ꯑꯗꯨ ꯑꯣꯏꯔꯁꯨ ꯇ ꯑꯗꯨ ꯅꯨꯃꯤꯠꯇꯁꯨ ꯇꯨꯝꯅꯤꯡꯃꯟꯕꯒꯤ ꯍꯥꯐ ꯂꯣꯏꯔꯦꯕ ꯍꯥꯐꯇꯤ ꯌꯦꯡꯉꯦꯕ ꯑꯗꯨꯒ ꯍꯥꯐ ꯑꯃꯗꯣ ꯑꯩꯅ ꯇꯨꯝꯊꯣꯛꯈ꯭ꯔꯕ ꯑꯩꯅ ꯇꯨꯝꯕ ꯃꯇꯝꯗꯨꯗ ꯃꯥꯒꯤ ꯑꯄꯣꯅꯦꯟ ꯍꯣꯏꯅ ꯒꯣꯜ ꯑꯃ ꯑꯃꯨꯛ ꯆꯟꯕ ꯐꯥꯏꯅꯦꯜꯕꯨ ꯉꯥꯏꯕ ꯇꯥꯔꯦ
ꯑꯗꯨꯅꯦ
ꯀꯅꯥ ꯀꯥꯗꯣꯏꯅꯣ ꯀꯅꯥꯅ ꯉꯝꯗꯧ ꯃꯥꯟꯒꯦ ꯅꯪꯗꯤ ꯈꯪꯗꯦ ꯅꯪ ꯑꯔꯖꯦꯟꯇꯤꯅꯥꯕꯨ ꯁꯞꯄꯣꯔꯠ ꯇꯧꯕ꯭ꯔꯥ
ꯇꯧꯕꯗꯤ ꯇꯧꯗꯦ ꯑꯗꯨ ꯑꯣꯏ ꯇꯥꯔꯁꯨ
ꯍꯩꯅꯗꯕꯃꯛꯁꯨ ꯅꯠꯇꯕ ꯎꯝ ꯑꯩꯁꯨ ꯑꯝ ꯄꯣꯠ ꯑꯐꯇ ꯑ ꯄꯣꯔꯇꯨꯒꯜ ꯑꯥꯔꯖꯦꯟꯇꯤꯅꯥꯕꯨ ꯄꯥꯝꯕꯅꯦꯕ ꯑꯗꯣ ꯐꯦꯟꯁꯤꯡ ꯅ ꯍꯩꯊꯤꯃꯟꯕꯗꯒꯤ ꯄꯥꯝꯗ꯭ꯔꯦ ꯍꯧꯖꯤꯛꯇꯤ
ꯑꯗꯨꯒꯤ ꯑꯥꯔꯖꯦꯟꯇꯤꯅꯥꯕꯨ ꯑꯒꯦꯟꯁ ꯇꯧꯕꯁꯤꯡꯅ ꯑꯩꯅ ꯁꯄꯣꯔꯠ ꯇꯧꯕ
ꯀꯩꯗꯧꯔꯤꯅꯣ
ꯋꯥꯀꯤꯡ ꯆꯥꯠꯂꯤ ꯁꯀꯨꯜ ꯀꯥꯝꯄꯥꯜꯗ ꯇꯨꯃꯝꯗꯥꯥꯏ
ꯑꯋꯥꯥꯏꯅ ꯑꯌꯥꯝ
ꯅ ꯑꯌꯥꯝꯕ ꯆꯥꯔꯗ ꯍꯣꯢ ꯑꯗꯨꯝ ꯆꯥꯏꯗ ꯍꯋꯥꯏꯗꯤ
ꯃꯣꯏꯒꯤ ꯕ꯭ꯔꯦꯛ ꯐꯥꯁ ꯀꯩ ꯀꯩ ꯄꯤꯕꯗꯣ ꯀꯔꯝꯕ ꯍꯦꯟꯅ ꯍꯥꯎꯒꯦ
ꯑꯝ ꯕ꯭ꯔꯦꯛꯐꯥꯁꯁꯦ ꯕꯤꯁꯀꯤꯠꯒ ꯆꯥ ꯄꯤꯌꯦ
ꯑꯗꯨꯒ ꯑꯥꯐꯇꯔꯅꯨꯟꯒꯤ ꯇꯥꯏꯝꯅ ꯎꯝ ꯐ꯭ꯔꯥꯏ ꯔꯥꯏꯁ ꯆꯥꯎ ꯆꯅꯥ ꯁꯤ ꯄꯤꯌꯦ ꯄꯨꯔꯤ ꯆꯥꯛ ꯍꯤꯟꯖꯥꯡꯒꯤꯗꯤ ꯅꯨꯡꯉꯥꯏꯌꯦꯗ ꯁꯤ ꯍꯣꯁꯇꯦꯜꯗꯤ
ꯑꯍꯨꯝ
ꯐꯖꯅ ꯄꯤꯖꯩꯗ ꯍꯣꯁꯇꯦꯜꯒꯤ ꯃꯃꯜꯁꯨ ꯇꯥꯡꯕ ꯅꯪꯗꯤ ꯑꯗꯨꯝ ꯌꯨꯝꯗ ꯂꯩꯕ꯭ꯔꯥ
ꯎꯝ ꯂꯩꯌꯦ
ꯅꯪ ꯆꯥꯛ ꯆꯥꯔꯦ ꯍꯥꯏꯔꯣ
ꯆꯥꯔꯦ ꯍꯥꯏꯔꯣ ꯆꯥꯗꯦ ꯍꯥꯏꯔꯣ ꯆꯥꯔꯦ
ꯉꯁꯥꯏ ꯆꯥꯔꯦ ꯉꯁꯤꯁꯦ ꯉꯁꯤꯁꯦ ꯃꯩꯔꯦꯟ
ꯑꯝ
ꯃꯤꯁꯅꯦꯗ ꯑꯩꯈꯣꯏ ꯀꯨꯛꯅ ꯊꯣꯡꯕꯤꯕ ꯑꯗꯨꯒ ꯎꯁꯣꯏꯒꯤ ꯁꯤꯡꯖꯨ ꯆꯥꯏ
ꯑ
ꯑꯩꯒꯤ ꯈꯣꯟꯗꯣ
ꯔꯦꯕꯤꯠ ꯇꯧꯊꯣꯛꯔꯛꯕꯒꯤ ꯉꯥꯡꯅꯤꯡꯗꯔꯦ ꯅꯪ ꯉꯥꯡꯕꯗꯣ ꯇꯥꯔꯤꯅꯦ
ꯊꯗ ꯍꯣꯏ ꯃꯤ ꯇꯣꯄꯁꯨ